ꯂꯩꯁꯥꯕꯤ ꯅꯨꯡꯉꯥꯏꯔꯤꯕ꯭ꯔꯣ
ꯅꯨꯡꯉꯥꯏꯖꯥꯔꯤꯌꯦ ꯅꯪꯗꯤ
ꯑꯁ ꯈꯪꯗꯦꯗ ꯊꯕꯛ ꯑꯗꯨꯝ ꯆꯠꯄꯅꯤꯅ ꯋꯥꯕꯒꯤ ꯀꯣ ꯒꯌ꯭ꯥꯟ ꯃꯦꯟ ꯇꯗꯦꯗ ꯅꯨꯡꯉꯥꯏ ꯍꯥꯏꯁꯤꯔꯥ ꯅꯨꯡꯉꯥꯏꯇꯦ ꯍꯥꯏꯁꯤꯔꯥ
ꯅꯨꯡꯉꯥꯏꯊꯣꯛꯅ ꯂꯩꯌꯣ ꯅꯨꯡꯉꯥꯏꯅ ꯂꯩꯒꯗꯕꯅꯤ ꯑꯩꯒꯤ ꯐꯣꯟꯗꯣ ꯁꯥꯕꯅ ꯂꯣꯏꯔꯦ
ꯀꯩꯗꯧꯔꯦ ꯅꯪꯒꯤ ꯐꯣꯟꯗꯣ
ꯐꯣꯟꯗꯣ ꯌꯦꯛꯃꯟꯕꯒꯤꯔꯥ ꯈꯪꯗꯦ ꯌꯦꯡꯗꯤ ꯌꯦꯡꯗꯦꯗ ꯑꯩꯁꯨ ꯊꯕꯛ ꯇꯧꯕꯒꯤ ꯌꯨꯝ ꯀꯩꯀꯥ ꯁꯦꯝꯕꯒꯤ ꯂꯣꯏꯗꯉꯥꯏꯔꯤꯗ
ꯊꯕꯛ ꯌꯥꯝ ꯆꯤꯜꯂꯤꯀꯣ ꯃꯤꯗꯤ
ꯊꯥꯕꯛꯁꯦ ꯈꯥꯔ ꯆꯤꯜꯂꯦ ꯍꯥꯏꯕ ꯇꯥꯔꯦ ꯑꯃ ꯂꯣꯏꯔꯁꯨ ꯑꯃ ꯇꯧꯅꯤꯡꯉꯥꯏ ꯂꯩ ꯑꯃ ꯂꯣꯏꯔꯁꯨ ꯑꯃ ꯇꯧꯅꯤꯡꯉꯥꯏ ꯂꯩꯌꯦ
ꯌꯥꯗꯦꯀꯣ ꯃꯤꯗꯤ ꯊꯕꯛꯉꯥꯛꯇ ꯁꯨꯔꯥ ꯂꯩꯔꯦꯀꯣ
ꯊꯥꯕꯛ ꯁꯨꯗ꯭ꯔꯗꯤ ꯀꯃꯥꯏꯅ ꯂꯦꯟꯗꯣꯏꯔꯤꯒꯦ
ꯁꯦꯖ ꯌꯥꯏ ꯌꯥꯏ ꯃꯤꯗꯤ ꯊꯥꯕꯛ ꯀꯟꯕꯅꯤꯅꯀꯣ
ꯑꯩꯗꯤ ꯊꯥꯕꯛ ꯁꯨꯗ꯭ꯔꯗꯤ ꯂꯩꯕ ꯍꯩꯅꯗꯦꯅꯦ
ꯀꯔꯤ ꯃꯥꯊꯦꯜ ꯆꯥꯔꯕ ꯉꯁꯤꯒꯤ
ꯑꯩꯈꯣꯏ ꯏꯗꯤ ꯉꯥꯒ ꯆꯝꯐꯨꯠꯀ
ꯑꯁ ꯑꯍꯥꯎ ꯑꯍꯥꯎꯕ ꯆꯥꯏꯀꯣ
ꯆꯥꯏꯌꯦ ꯅꯣꯏꯗꯤ
ꯑꯩꯗꯤ ꯃꯅꯥ ꯑꯃ ꯆꯥꯏ ꯃꯃꯤꯡꯁꯨ ꯈꯪꯗꯦ
ꯍꯥ
ꯃꯥꯅ ꯑꯃ ꯆꯥꯏꯕ ꯃꯃꯤꯡ ꯈꯪꯗꯦꯕ
ꯑꯁ ꯕꯦꯔꯥ ꯀꯗ꯭ꯔꯣ ꯑꯁꯤꯗꯤ ꯅꯪꯗꯤ ꯇꯧꯔꯦꯟ ꯊꯕꯛ ꯆꯠꯇꯣꯏꯔꯣ ꯉꯁꯤꯒꯤ ꯂꯣꯏꯔꯕꯣ
ꯆꯠꯇꯣꯏꯅꯦ ꯑꯁ ꯊꯕꯛ
ꯄꯨꯡ ꯀꯌꯥ ꯋꯥꯠꯂꯤꯒꯦ
ꯑꯩ ꯄꯨꯡ ꯇꯔꯨꯛꯇ ꯆꯠꯇꯣꯏꯅꯦ
ꯑꯁ ꯊꯦꯡꯉꯤꯍꯦ ꯑꯗꯨꯗꯤ
ꯍꯌꯦꯡ ꯑꯌꯨꯛꯇ ꯂꯥꯛꯇꯣꯏꯅꯣ ꯑꯃꯨꯛꯀ
ꯑꯌꯨꯛꯇꯥꯗꯤ ꯄꯨꯡ ꯀꯌꯥꯗ ꯍꯜꯂꯛꯄ꯭ꯔꯣ
ꯄꯨꯡ ꯇꯔꯨꯛꯀ ꯇꯔꯨꯛ ꯃꯈꯥꯏ ꯑꯗꯨꯃꯥꯏꯅ
ꯑ ꯑꯣ ꯉꯟꯂꯤꯅ ꯑꯗꯨꯗꯤ ꯇꯨꯝꯕ ꯐꯪꯉꯝꯃꯔꯣꯏꯀꯣ
ꯇꯨꯝꯕꯁꯦ ꯑꯁ ꯐꯪꯗꯦꯗ ꯀꯗꯥꯏꯗꯒꯤꯅꯣ
ꯅꯪ ꯑꯗꯨꯗꯤ ꯆꯥꯛ ꯍꯥꯟꯅ ꯊꯣꯡꯉꯒ ꯆꯥꯔꯒ ꯇꯨꯝꯊꯣꯡ ꯄ꯭ꯔꯥ ꯑꯣꯔ
ꯍꯧꯒꯠꯂꯒꯀꯣ ꯇꯨꯝꯃꯒ ꯍꯥꯟꯅ ꯇꯨꯝꯃꯒ ꯍꯧꯒꯠꯂꯒ ꯆꯥꯛꯊꯣꯡꯉꯥ ꯆꯅꯤ
ꯑꯗꯨꯗꯤ ꯆꯥꯛ ꯇꯣꯛꯄ ꯀꯨꯏꯔꯝꯈꯤꯔꯣꯏꯅꯦ ꯎꯝ ꯐꯩꯌꯦ ꯅꯪꯗꯤ ꯆꯥꯕ ꯇꯨꯝꯕ ꯆꯥꯡ ꯅꯥꯏꯗꯁꯨ ꯌꯥꯝ ꯌꯥꯝ ꯅꫭꯏꯕ ꯌꯥꯝ ꯊꯨꯏꯑꯦꯕ
ꯍꯣꯏ
ꯑꯩꯗꯤ ꯑꯗꯨꯃꯥꯏꯅꯒ ꯇꯧꯔꯗꯤ ꯑꯩꯒꯤ ꯁꯔꯨ ꯉꯥꯛꯇ ꯂꯩꯔꯅꯤ
ꯍꯛꯆꯥꯡ ꯐꯩ ꯐꯩꯔꯤꯔ ꯐꯠꯇꯔꯤꯔ ꯒꯤꯌ‌ꯦꯟ ꯃꯦꯟ ꯇꯥꯗ꯭ꯔꯦ
ꯑꯩ ꯑꯗꯨꯃꯥꯏꯅ ꯇꯧꯔꯗꯤ ꯁꯔꯨ ꯈꯛꯇ ꯂꯩꯔꯒ ꯀꯣ ꯌꯦꯡꯕ ꯌꯥꯔꯝꯃꯔꯣꯏ ꯅꯪꯒꯤꯗꯤ ꯅꯪꯗꯤ ꯐꯩꯌꯦ ꯕꯣꯜ ꯌꯦꯡꯕ꯭ꯔꯣ ꯅꯪꯗꯤ
ꯕꯣꯜꯒ ꯌꯦꯡꯗꯕ ꯀꯨꯏꯔꯦꯗ‌ ꯑꯩ
ꯑꫭ ꯑꯩꯗꯤ ꯑꯩꯗꯤ ꯌꯦꯡꯉꯦ ꯃꯔꯛ ꯃꯔꯛ ꯑꯗꯨꯝ ꯄ꯭ꯂꯦ ꯐꯖꯕ ꯀꯥꯟꯗꯀꯣ ꯁꯅꯕꯗꯣ
ꯎꯝ
ꯑꯗꯨ ꯃꯇꯝꯗ ꯑꯗꯨꯝ ꯌꯦꯡꯉꯦ
ꯑꯩꯗꯤ ꯎꯝ ꯃꯦꯁꯤꯗꯣ ꯑꯗꯨ ꯁꯥꯟꯅꯔꯀꯥꯟꯗ ꯌꯦꯡꯒꯦ ꯁꯨꯇꯤꯁꯨ ꯂꯧꯒꯦ ꯍꯥ ꯗꯤꯌꯨ꯭ꯇꯤꯂꯩꯔꯗ
ꯑꯥ ꯑꯁ ꯁꯨꯇꯤꯁꯨ ꯂꯧꯗꯔꯒ ꯌꯦꯡꯗꯣꯏꯕ ꯊꯧꯅꯥ ꯌꯥꯝ ꯐꯩꯩꯀꯣ ꯃꯤꯗꯤ
ꯅꯍꯥꯟꯁꯨ ꯑꯗꯨꯃꯥꯏꯅ ꯂꯧꯕꯅꯦ ꯑꯩ
ꯆꯦ
ꯏꯅꯥꯎꯅꯨꯄꯤꯅ ꯀꫭ ꯅꯣꯛꯄꯅꯤ
ꯑꯁ ꯍꯦꯃꯟꯗ꯭ꯔꯣ ꯑꯗꯨꯗꯤ ꯅꯪꯁꯨ ꯌꯥꯝ ꯐꯩꯅꯦ ꯇꯧꯒꯗꯕꯅꯤ ꯑꯗꯨꯃꯥꯏꯅ
ꯑꯩꯅ ꯍꯟꯗꯛ ꯊꯕꯛ ꯆꯠꯕꯗꯣ ꯌꯥꯝ ꯋꯥꯏꯑ ꯑꯁ ꯇꯨꯝꯕꯁꯨ ꯄꯨꯡꯈꯥꯏꯇꯪ ꯑꯣꯏꯔꯁꯨ ꯇꯨꯝꯕꯁꯨ ꯐꯪꯗꯦ ꯑꯗꯨꯒꯤ ꯌꯥꯝ ꯋꯥꯏ
ꯑꯣ ꯅꯪꯅ ꯀꯩꯅꯣ ꯇꯧꯕꯗꯣ ꯀꯩꯅꯣ ꯇꯧꯕ꯭ꯔꯣ ꯈꯔ ꯇꯨꯝꯒꯟꯗꯕ ꯃꯤ ꯑꯣꯏꯕ꯭ꯔꯣ
ꯇꯨꯝꯗꯦ ꯅꯨꯡꯗꯥꯡꯗꯥ
ꯀꯔꯤ ꯇꯧꯔꯒ ꯂꯩꯕ꯭ꯔꯥ ꯇꯨꯝ ꯑꯗꯨ ꯅꯪꯁꯨ ꯇꯨꯝꯕ ꯌꯥꯗꯕꯅꯤꯅ ꯎꯄꯥꯥꯏ ꯂꯩꯇꯕ
ꯎꯄꯥꯏ ꯂꯩꯇꯦ ꯑꯩꯁꯨ ꯑꯅꯥꯕ ꯃꯤꯅ ꯇꯨꯝꯗꯔꯕꯅꯤꯅ ꯑꯩꯅ ꯀꯃꯥꯏꯅ ꯇꯨꯝꯒꯅꯤ
ꯑꯗꯨꯅꯦ ꯎꯄꯥꯏ ꯂꯩꯇꯦ ꯅꯪꯁꯨ ꯇꯨꯝꯗꯕꯤ ꯑꯗꯨꯃꯥꯏꯅ ꯇꯧꯕ ꯇꯥꯔ‌ꯦꯅꯦ ꯇꯧꯒꯗꯕꯅꯤ
ꯎꯄꯥꯏ ꯂꯩꯇ‌ꯦ ꯅꯪꯒꯤ ꯊꯕꯛꯇꯤ ꯀꯃꯥꯏꯅ ꯇꯧꯔꯒꯦ
ꯑꯩꯒꯤ ꯊꯕꯛ ꯍꯥꯏꯕꯕꯨ ꯌꯨꯝꯗ ꯂꯩꯕꯁꯤꯅꯤꯅꯦ ꯑꯗꯨꯒ ꯀꯣꯏꯕ ꯆꯥꯕ ꯆ
ꯑꯗꯣ ꯅꯣꯡꯃ ꯑꯩꯈꯣꯏ ꯑꯩꯈꯣꯏ ꯑꯩꯈꯣꯏ ꯃꯔꯨꯞꯁꯤꯡꯗꯣ ꯅꯣꯡꯃ ꯀꯣꯏꯕ ꯆꯠꯁꯦꯅ
ꯆꯠꯁꯦ ꯗꯦꯠ ꯄ꯭ꯂꯥꯟ ꯇꯧꯔꯛꯑꯣ
ꯍꯣꯏ ꯅꯣꯡꯃ ꯄꯥꯝꯕꯒꯨꯝꯕꯀꯣ
ꯁꯦꯁ ꯅꯣꯡꯃ ꯄꯥꯟꯕ
ꯍꯣꯏ ꯅꯨꯄꯤ ꯑꯃꯗꯣ ꯃꯥꯗꯤ ꯑꯗꯨ ꯅꯠꯇ꯭ꯔꯗꯤ ꯁꯨꯇꯤ ꯐꯪꯗꯦꯅ
ꯑꯗꯨꯁꯨ ꯌꯥꯏꯌꯦ ꯑꯗꯨ ꯅꯣꯡꯃ ꯄꯥꯟꯕꯁꯨ ꯀꯩ ꯅꯨꯃꯤꯠꯇꯅꯣ ꯈꯪꯗꯦꯅ
ꯈꯪꯗꯦ ꯃꯥꯅ ꯍꯥꯏꯔꯛꯀꯦ ꯍꯥꯏꯕꯅꯦ
ꯑꯣ ꯅꯨꯄꯤ ꯑꯃꯅ ꯃꯥꯅ ꯍꯥꯏꯔꯛꯀꯅꯤ ꯍꯥꯏꯕ꯭ꯔꯣ
ꯍꯣꯏ
ꯑꯣ ꯐꯔꯦ ꯑꯗꯨꯃꯥꯏ ꯍꯥꯏꯔꯛꯑꯗꯤ ꯆꯠꯄ ꯌꯥꯏ ꯑꯩꯈꯣꯏ ꯃꯔꯤ ꯈꯛꯇ ꯉꯥꯏꯔꯦꯅꯦꯀꯣ
ꯑꯩꯗꯤ ꯑꯍꯨꯝ ꯈꯛꯇꯅꯦꯅ ꯈꯟꯕꯅꯦ ꯑꯗꯣ ꯃꯔꯤ ꯑꯣꯏꯅ ꯂꯩꯔꯝꯃꯦ
ꯃꯤꯗꯤ ꯃꯄꯥꯟ ꯂꯝꯗ ꯉꯥꯛꯇ ꯆꯠꯅꯈ꯭ꯔꯦ ꯑꯩꯈꯣꯏꯅ ꯁ꯭ꯋꯥꯏꯗ ꯂꯩꯍꯧꯔꯦ
ꯅꯨꯡꯉꯥꯏꯇ꯭ꯔꯣꯁꯤꯅ
ꯑꯥ ꯁꯤꯅ ꯅꯨꯡꯉꯥꯏ ꯅꯨꯡꯉꯥꯏꯕ ꯄꯨꯟꯁꯤꯅꯤꯗ ꯇꯧꯔꯤ ꯑꯁ ꯑꯩꯗꯤꯀꯣ ꯀꯩꯅꯣ ꯆꯠꯒ ꯅꯅꯥꯎ ꯅꯨꯄꯤꯒꯀꯣ
ꯎꯝ
ꯑꯗꯨꯝ ꯋꯥꯔꯤ ꯁꯥꯟꯅꯩꯌꯦ
ꯎꯝ ꯃꯥꯁꯨ ꯀꯣ ꯂꯥꯛꯈ꯭ꯔꯅꯤ ꯁꯤꯗ
ꯀꯩꯗꯧꯉꯩ ꯂꯥꯛꯀꯅꯤ ꯍꯥꯏꯌꯦ
ꯍꯌꯦꯡ ꯂꯚꯑꯅꯤ ꯃꯥꯗꯣ ꯀꯣꯆꯤꯡ ꯆꯠꯄ ꯍꯧꯔꯅꯤ
ꯀꯔꯤ ꯀꯣꯆꯤꯡ ꯑꯣ ꯑꯦꯛꯖꯥꯝꯒꯤꯗꯨꯔꯣ ꯑꯃꯨꯛ ꯀꯣꯆꯤꯡ ꯂꯧꯗꯣꯏꯔꯥ ꯃꯥꯏꯁꯦ
ꯂꯧꯗꯥꯅꯤ
ꯑꯣ ꯌꯥꯝ ꯊꯨꯅ ꯍꯥꯎꯋꯤꯅ ꯃꯣꯏꯒꯤꯗꯣ ꯃꯣꯏ ꯑꯦꯛꯖꯥꯝ ꯅꯨꯡꯉꯥꯏ ꯍꯥꯏꯕ꯭ꯔꯣ ꯀꯔꯤ ꯍꯥꯏꯕ꯭ꯔꯣ
ꯅꯨꯡꯉꯥꯏꯇꯕꯒꯤꯅꯤꯗꯅ ꯑꯃꯨꯛꯀ ꯂꯧꯒꯦ ꯇꯧꯔꯤꯁꯦ ꯒ꯭ꯌꯥꯃꯦꯟ ꯇꯗꯦ
ꯑꯣ ꯑꯗꯨꯝ ꯊꯥ ꯊꯥꯔꯒꯀꯣ ꯑꯗꯨ ꯀꯩꯅꯣ ꯇꯧꯕ ꯌꯥꯏꯗ ꯑꯉꯥꯡꯁꯨ ꯑꯣꯏꯔꯤꯗꯅ
ꯍꯣꯏ ꯑꯁ ꯑꯩꯗꯤ ꯑꯉꯥꯡ ꯑꯃꯨꯛ ꯑꯣꯏꯅꯤꯡꯉꯦꯗ ꯑꯉꯥꯡ ꯑꯩꯈꯣꯏꯅ ꯒ꯭ꯌꯥꯟ ꯇꯥꯗꯕ ꯃꯇꯝꯗꯣ
ꯑꯥ ꯊꯥꯏꯅꯒꯤ ꯃꯇꯝꯗꯨꯅ ꯅꯨꯡꯉꯥꯏꯇ꯭ꯔꯣ
ꯑꯗꯨꯅꯦ ꯍꯧꯖꯤꯛꯅ ꯄꯩꯁꯥꯁꯨ ꯊꯣꯛꯄꯣꯏ ꯊꯣꯛꯇꯕꯣꯏ ꯄꯩꯁꯥ ꯇꯥꯟꯕ ꯋꯥꯏꯗꯅ ꯑꯉꯥꯡ ꯑꯣꯏꯔꯤꯉꯩꯗꯤ ꯀꯦꯝꯇ ꯈꯪꯗꯃꯤꯅꯥ ꯈꯨꯅꯨꯡꯉꯥꯏꯗꯣ
ꯑꯩꯅꯀꯣ ꯍꯟꯗꯛꯁꯦ ꯍꯥꯟꯅꯗꯤꯀꯣ ꯊꯕꯛ ꯇꯧꯅꯤꯡꯉꯦ ꯇꯧꯅꯤꯡꯉꯦ ꯑꯗꯨꯝ ꯍꯥꯏꯌꯦꯗꯅ
ꯎꯝ
ꯄꯩꯁꯥ ꯇꯣꯂꯣꯞ ꯌꯥꯝꯗ꯭ꯔꯁꯨ ꯑꯗꯨꯝ ꯇꯧꯅꯤꯡꯉꯦ ꯇꯧꯅꯤꯡꯉꯦ ꯍꯥꯏꯌꯦꯕ ꯑꯩꯗꯣ ꯍꯧꯖꯤꯛꯀꯥꯟꯗꯤ ꯇꯧꯅꯤꯡꯗ꯭ꯔꯦ ꯑꯩ ꯅꯍꯥꯟ ꯉꯥꯇꯪ ꯇꯧꯔꯝꯃꯤꯗꯅ ꯑꯥꯗ
ꯑꯗꯨꯗꯒꯤ ꯑꯩ ꯒ꯭ꯌꯥꯟ ꯇꯥꯔꯛꯈ꯭ꯔꯕ ꯍꯥꯏꯕꯗꯤ ꯃꯣꯏꯅ ꯇꯧꯕ ꯏꯁꯇꯥꯥꯏꯜꯗꯣ ꯑꯁ ꯑꯩꯅ ꯄꯥꯝꯗꯕ
ꯋꯥꯕꯗꯣ ꯃꯣꯏꯅ ꯇꯥꯕ꯭ꯔꯣ
ꯇꯥꯏꯌꯦ ꯍꯥꯏꯔꯛꯑꯣ
ꯑꯗꯨꯒꯤ ꯇꯧꯕꯗꯣ ꯃꯣꯏꯅ ꯇꯧꯕꯆꯥꯗꯨꯣ ꯌꯦꯡꯉꯒ ꯀꯃꯥꯏꯅ ꯇꯧꯕ꯭ꯔꯥ ꯇꯧ ꯌꯦꯡ ꯌꯦꯡꯉꯒ ꯃꯣꯏꯒꯤ ꯈꯜꯂꯒ ꯑꯩꯒꯤ ꯊꯕꯛ ꯑꯁ ꯊꯕꯛꯁꯨ ꯇꯧꯅꯤꯡꯗꯦ ꯄꯩꯁꯥꯗꯤ ꯄꯥꯝꯃꯦ ꯑꯗꯨꯃꯥꯏꯅ ꯇꯧꯕꯗꯣ ꯑꯩ ꯇꯧꯈ꯭ꯔꯦ ꯑꯗꯨꯗꯀꯥꯟ ꯄꯩꯁꯥꯗꯤ ꯄꯥꯝꯝꯕꯗꯕ ꯊꯕꯛꯇꯤ ꯇꯧꯅꯤꯡꯗꯕ
ꯍꯥꯟꯅ ꯍꯥꯟꯅ ꯑꯉꯥꯡ ꯑꯣꯏꯔꯤꯀꯥꯟꯗ ꯒ꯭ꯌꯥꯟ ꯇꯥꯗꯕꯤꯗ ꯂꯩ ꯑꯗꯣ ꯑꯗꯨ ꯐꯦꯃꯤꯂꯤꯗ ꯄꯦꯟ ꯇꯧꯔ ꯂꯩꯔꯒꯣ ꯑꯗꯨ ꯃꯇꯝꯅ ꯍꯦꯟꯅ ꯅꯨꯡꯉꯥꯏꯇ꯭ꯔꯣ
ꯑ ꯑꯗꯨꯅ ꯅꯨꯡꯉꯥꯏꯌꯦꯦ ꯍꯥꯏꯕꯗꯤ ꯃꯗꯨꯅ ꯏꯃꯥ ꯏꯄꯥꯗ ꯅꯤꯔꯒ ꯂꯩꯕꯅ ꯅꯨꯡꯉꯥꯏꯀꯣ ꯃꯣꯏꯗꯤ ꯋꯥꯔꯝꯅꯤ ꯑꯗꯨ ꯑꯣꯏꯔꯁꯨ
ꯑꯗꯣ ꯑꯩꯈꯣꯏꯅꯦ ꯃꯟꯅꯦ ꯑꯗꯣ ꯑꯈꯣꯏꯗꯤ ꯑꯉꯥꯡ ꯑꯣꯏꯕꯅꯤꯅ ꯒ꯭ꯌꯥꯟ ꯇꯥꯗꯕꯅꯤꯅꯀꯣ
ꯑꯥ
ꯑꯉꯥꯡ ꯑꯁ ꯈꯪꯗ ꯀꯩ ꯍꯥꯏꯁꯤꯔꯥ ꯒꯌ꯭ꯥꯟ ꯇꯥꯗꯦ
ꯑꯁ ꯁꯦꯡꯕꯀꯣ ꯄꯨꯟꯁꯤꯁꯦ ꯑꯍ ꯍꯥꯟꯅꯒꯤ ꯃꯇꯝꯗꯣ ꯍꯟꯖꯤꯟꯅꯤꯡꯉꯦ ꯍꯥꯏꯔꯁꯨ ꯌꯥꯔꯣꯏꯌꯦ ꯎꯄꯥꯏꯂꯩꯇꯦ ꯍꯖꯤꯠ
ꯑꯩꯗꯤ ꯍꯥꯟꯅ ꯍꯟ ꯗꯨꯃꯥꯏꯅ ꯂꯩꯅꯤꯡꯈ꯭ꯔꯝꯅꯦ
ꯎꯃꯍꯨꯝ ꯑꯩꯁꯨ ꯑꯗꯨꯃꯥꯏꯅ ꯈꯜꯂꯦ ꯅꯪꯁꯨ ꯑꯗꯨꯃꯥꯏꯅ ꯈꯟꯕ ꯑꯣꯏꯔꯦ ꯑꯩꯁꯨ ꯑꯗꯨꯃꯥꯏꯅ ꯑꯗꯨꯝ ꯈꯟꯕꯅꯦ
ꯑꯗꯨꯅꯦ ꯍꯧꯖꯤꯛ ꯃꯇꯝꯗꯤ ꯀꯩꯍꯥꯏꯁꯤꯔꯥ ꯊꯕꯛꯇꯨ ꯁꯨꯕꯁꯨꯨ ꯋꯥꯏ ꯇꯥꯟꯕꯁꯨꯨ ꯋꯥꯥꯏ ꯍꯧꯖꯤꯛꯇꯤ ꯊꯕꯛ ꯇꯥꯟꯐꯝꯁꯨ ꯂꯩꯇꯔꯝꯅꯤ
ꯍꯧꯖꯤꯛ ꯍꯣꯏ ꯄꯣꯠ ꯆꯩ ꯀꯩꯀꯥꯁꯨ ꯂꯣꯏ ꯇꯥꯡꯕ ꯉꯥꯛꯇꯥ
ꯑꯗꯨꯅꯤ
ꯑꯁ ꯈꯡꯗꯦꯗꯥ ꯑꯗꯨꯝ ꯍꯤꯡꯕ ꯍꯤꯡꯕ ꯍꯥꯏꯗꯨꯅꯤ ꯅꯠꯇ꯭ꯔꯥ
ꯃꯥꯟꯅꯦ ꯋꯥꯥꯏ ꯎꯝꯍꯨꯝ ꯋꯥꯌꯦꯗꯥ ꯀꯩꯍꯥꯏꯁꯤꯔꯥ ꯇꯥꯟꯕꯁꯨ ꯄꯩꯁꯥꯁꯦ
ꯑꯗꯨꯅꯦ ꯑꯁ ꯒꯌ꯭ꯥꯟ ꯇꯥꯗꯦ ꯑꯩꯗꯤꯀꯣ ꯌꯥꯝ ꯅꯣꯛꯅꯤꯡꯉꯦ ꯉꯔꯥꯡꯗꯣ
ꯀꯩ ꯅꯣꯛꯅꯤꯡꯉꯤꯅꯣ
ꯅꯨꯄꯥ ꯑꯃꯥ ꯋꯥꯔꯤ ꯁꯥꯟꯅꯕ ꯑꯗꯨꯒꯤ ꯅꯣꯛꯅꯤꯡꯕ ꯈꯜꯂꯒ
ꯂꯣꯏꯔꯦꯍꯦ ꯅꯡꯁꯨ ꯅꯨꯄꯥꯒ ꯁꯟꯅꯩ ꯍꯥꯏꯔꯥ ꯅꯣꯛꯅꯤꯡꯉꯦ ꯍꯥꯏꯔꯗꯤ
ꯃꯥꯅ ꯁꯥꯟꯅꯕ ꯁꯇꯥꯥꯎꯗꯣ ꯌꯥꯝ ꯅꯣꯛꯅꯤꯡꯈ꯭ꯔꯕ ꯑꯩꯗꯣ
ꯎꯝꯍꯨꯝ
ꯑꯉꯥꯡꯅꯦꯁꯨ ꯍꯥꯏꯌꯦ ꯑꯉꯥꯡꯅꯦ ꯍꯥꯏꯔꯗꯤ ꯏꯆꯦ ꯀꯧꯋꯣ ꯍꯥꯏꯔꯁꯨ ꯌꯥꯗꯦ ꯀꯔꯤꯅꯣ ꯈꯪꯕ
ꯅꯪꯅ ꯅꯪꯅ ꯑꯍꯟ ꯅꯪꯅ ꯑꯍꯟ ꯁꯥꯏꯔꯕꯑꯗꯨꯒꯤ
ꯑ ꯑꯩꯑꯍꯟꯁꯨ ꯑꯣꯏꯌꯦꯗ ꯑꯍꯟ ꯁꯥꯕ ꯅꯠꯇꯕ
ꯑꯥ
ꯑꯗꯣ ꯑꯍꯟꯁꯨ ꯑꯣꯏꯕꯅꯤꯅ ꯏꯆꯦꯒꯨꯝꯕ ꯀꯧꯋꯣ ꯅꯪꯗꯤ ꯑꯉꯥꯡꯅꯤꯅ ꯏꯅꯥꯎꯅꯨꯄꯥꯒꯨꯝꯕꯅꯤ ꯏꯅꯥꯎꯅꯨꯄꯥ ꯍꯥꯏꯔꯁꯨ ꯌꯥꯗꯦ
ꯑꯁ ꯂꯣꯏꯔꯦꯍꯦ ꯅꯪꯕꯨ ꯄꯝꯃꯦ ꯍꯥꯏꯕ꯭ꯔꯣ
ꯑꯩꯅꯀꯣ ꯐꯖꯅ ꯇꯥꯛꯄꯤꯈ꯭ꯔꯕꯅꯦ ꯑꯗꯨ ꯑꯉꯥꯡꯗꯨ
ꯎꯝ ꯅꯡꯕꯨ ꯄꯥꯝꯃꯦ ꯍꯥꯏꯔꯛ ꯆꯥꯅꯤꯀꯣ
ꯑꯗꯨꯃꯥꯏꯅꯗꯤ ꯍꯥꯏꯕ ꯌꯥꯗꯦ ꯍꯥꯏꯕꯤꯈꯤꯕꯅꯦ ꯂꯥꯏꯔꯤꯛ ꯀꯟ ꯀꯟꯅ ꯄꯥꯎꯋꯣꯅꯥ ꯍꯥꯏꯕꯤꯈꯤꯕꯅꯦ
ꯄꯥꯏꯂꯩꯇꯦ
ꯑꯡ ꯎꯄꯥꯏ ꯂꯩꯇꯦ ꯈꯔ ꯈꯔ ꯇꯥꯛꯄꯤꯗ꯭ꯔꯗꯤ ꯌꯥꯗꯕꯥ ꯍꯧꯖꯤꯛ ꯍꯧꯖꯤꯛꯀꯥꯟꯒꯤ ꯑꯉꯥꯡꯁꯤꯡꯁꯦ ꯑꯗꯨꯒꯤꯀꯣ ꯂꯣꯏꯔꯦꯗ
ꯇꯥꯛꯀꯗꯝꯅꯤ ꯑꯩꯈꯣꯏꯅ ꯇꯥꯛꯇ꯭ꯔꯗꯤ ꯀꯅꯥꯅ ꯇꯥꯛꯄꯤꯗꯣꯏꯅꯣ
ꯑꯗꯨꯅꯦ ꯍꯦꯟꯖꯤꯜꯂꯛꯑꯦꯕ ꯃꯣꯏꯅ ꯑꯩꯈꯣꯏꯗꯒꯤ
ꯍꯦꯟꯖꯤꯕ ꯑꯍꯥ ꯍꯣꯏꯅꯦ ꯍꯧꯖꯤꯛꯀꯥꯟꯒꯤ ꯑꯉꯥꯡ ꯑꯉꯥꯡꯁꯤꯡꯁꯦ ꯑꯗꯨꯃꯥꯏꯅ ꯇꯧꯕꯅꯦ ꯑꯣ
ꯑꯗꯨꯒꯤ ꯁꯤꯡꯕꯁꯨ ꯍꯦꯡꯈ꯭ꯔꯕ ꯃꯣꯏꯗꯣ
ꯏꯁ ꯑꯁꯦꯡꯕ ꯑꯣꯏꯕꯅꯦ
ꯊꯤꯡꯕꯁꯨ ꯋꯥ ꯉꯥꯡꯕꯁꯨ ꯌꯥꯗꯕ ꯑꯗꯨꯃꯥꯏ ꯑꯣꯏꯌꯦꯕ ꯑꯗꯨꯒꯤ ꯑꯁ ꯐꯖ ꯐꯖꯅ ꯍꯥꯏꯕꯤꯗꯗꯤ ꯅꯅꯥꯎ ꯅꯨꯄꯤꯈꯣꯏ ꯑꯣꯏꯒꯦꯔꯥ ꯏꯅꯥꯎ ꯅꯨꯄꯤ ꯑꯣꯏꯒꯦꯔꯥ ꯁꯦꯁ
ꯑꯗꯨꯅꯦ ꯎꯝ ꯍꯥꯏꯕꯤꯒꯗꯕꯅꯦ ꯃꯥꯟꯅꯦ ꯏꯕꯥꯟꯅꯤꯒꯤ ꯑꯩꯈꯣꯏꯅ ꯍꯦꯛ ꯉꯥꯡꯉ ꯃꯣꯏꯅ ꯑꯝ ꯑꯩꯈꯣꯏꯅ ꯑꯃꯒꯛ ꯉꯥꯡꯕꯗ ꯃꯣꯏꯅ ꯑꯅꯤ ꯑꯍꯨꯝ ꯉꯥꯡꯉꯛꯀꯅꯦꯕ
ꯑ ꯑꯗꯨꯅꯦ ꯁꯥꯎꯅꯤꯡꯉꯤꯖꯦꯀꯣ ꯑꯗꯨꯒꯤ ꯑꯁ ꯈꯪꯗ꯭ꯔꯦꯗ ꯎꯄꯥꯏ ꯂꯩꯇꯦ
ꯑꯁ ꯍꯧꯖꯤꯛꯀꯥꯟꯗꯤ ꯍꯥꯟꯅ ꯃꯤꯒ ꯃꯥꯟꯅꯗ꯭ꯔꯝꯅꯤꯅꯦ
ꯑ ꯑꯗꯨꯃꯥꯏ ꯇꯧ ꯑꯁ ꯀꯩꯅꯣꯁꯨ ꯌꯥꯝꯃꯤꯍꯦ ꯀꯥꯡꯁꯨ ꯌꯥꯝꯃꯤꯍꯦ
ꯑꯁ ꯂꯣꯏꯔꯦꯅ ꯍꯍ ꯀꯩꯅꯣ ꯑꯍ ꯎꯝ ꯌꯨꯝꯗ ꯂꯩꯇꯅ ꯀꯗꯥꯏ ꯂꯩꯔꯤꯅꯣ
ꯌꯨꯝꯗ ꯂꯩꯌꯦꯍꯦ ꯐꯃꯨꯡꯗ ꯇꯨꯝꯃ ꯂꯩꯌꯦ ꯑꯩꯗꯤ
ꯑꯁ ꯑꯗꯣ ꯀꯥꯡ ꯆꯤꯛꯑꯦ
ꯑ ꯀꯥꯡꯗꯣ ꯄꯥꯏꯔꯛꯄ ꯑꯗꯨꯒꯤ ꯍꯧꯖꯤꯛꯀꯥꯟꯗꯤ ꯅꯣꯡ ꯆꯨꯕ ꯃꯇꯝꯅꯤꯅꯀꯣ
ꯃꯥꯅꯦ